ꯅꯨꯡꯉꯥꯏꯇꯦꯀꯣ ꯈꯨꯗꯛꯇ ꯇꯠꯄꯁꯤꯗꯤ
ꯍꯣꯏꯅꯦ ꯅꯨꯡꯉꯥꯏꯇꯦꯅꯦ
ꯅꯨꯡꯁꯤ ꯋꯥꯔꯤ ꯍꯧꯔꯝꯗꯥꯏꯗ
ꯋꯥꯔꯤ ꯍꯧꯔꯝꯗꯥꯏꯗ ꯅꯨꯡꯉꯥꯏꯔꯝꯗꯥꯏꯗ ꯃꯨꯠ ꯃꯨꯠꯊꯠꯂꯤ
ꯑꯗꯨꯅꯦ ꯐꯤꯂꯝ ꯅꯨꯡꯉꯥꯏꯔꯀꯥꯟꯁꯤꯗꯀꯣ ꯃꯩ ꯇꯠꯄꯒꯨꯝꯕꯅꯦꯕ
ꯍꯣꯏꯅꯦ
ꯉꯁꯤꯗꯤ ꯇꯨꯝꯔꯒꯨꯝꯁꯦꯀꯣ
ꯍꯣꯏ ꯇꯨꯝꯃꯔꯣꯏꯁꯤꯗ ꯑꯗꯨꯝ ꯎꯝ ꯕꯣꯜ ꯉꯥꯏꯕ ꯑꯣꯏꯅꯅꯦ ꯋꯥꯔꯤ ꯅꯨꯡꯉꯥꯏ ꯅꯨꯡꯉꯥꯏ ꯅꯨꯡꯉꯥꯏ ꯅꯨꯡꯉꯥꯏꯕ ꯋꯥꯔꯤ ꯁꯥꯟꯅꯁꯦ
ꯑꯗꯨꯅꯦ ꯉꯁꯤꯒꯤ ꯋꯥꯔꯤ ꯅꯪ ꯅꯪ ꯉꯁꯤ ꯆꯠꯄ ꯂꯝꯕꯤꯗ ꯀꯔꯤ ꯀꯔꯤ ꯇꯧꯕꯗ ꯅꯪ ꯊꯦꯡꯅꯔꯛꯄ ꯋꯥꯔꯤꯒꯨꯝꯕ ꯂꯩꯔꯗꯤ ꯑꯗꯨꯝ ꯂꯤꯔꯛꯑꯣꯅꯦ
ꯍꯣꯏꯅꯦ ꯑꯗꯨꯁꯨ ꯂꯤꯔꯛꯀꯦ ꯑꯩꯅ ꯉꯁꯤ ꯊꯕꯛ ꯆꯠꯄꯗꯣ
ꯍꯣꯏ
ꯑ ꯗꯨꯛꯑ ꯂꯝꯕꯤꯗꯨꯗ ꯑꯁ ꯈꯪꯗꯦꯗꯥ ꯃꯤ ꯍꯟꯗꯛ ꯄꯥꯏ ꯑ ꯃꯥꯟꯕ꯭ꯔꯥ ꯃꯥꯟꯗꯕ꯭ꯔꯥ ꯈꯪꯗꯦ ꯄꯩꯁꯥꯗ ꯂꯝꯕꯤꯗ ꯄꯩꯁꯥ ꯅꯤꯕ ꯃꯌꯥꯝꯗꯣ
ꯍꯣꯏ
ꯃꯇꯦꯡ ꯄꯥꯡꯕꯤꯌꯨ ꯑꯗꯨ ꯇꯧꯕꯤꯌꯨ ꯃꯣꯏ ꯁꯦꯡꯕ꯭ꯔꯥ ꯁꯦꯡꯗꯕ꯭ꯔ ꯈꯪꯗꯦ ꯆꯨꯔꯨꯞ ꯃꯅꯝ ꯅꯨꯄꯥ ꯑꯃ ꯁꯨꯔꯨꯞ ꯊꯥꯛꯑꯒ ꯄꯩꯁꯥ ꯃꯇꯦꯡ ꯄꯥꯡꯕꯤꯌꯣꯌꯦ ꯃꯤ ꯌꯥ ꯃꯤ ꯈꯔ ꯎꯁꯤꯠꯇꯕꯒꯤ ꯇꯥꯏꯞꯇꯒꯣ ꯆꯨꯔꯨꯞ ꯐꯥ ꯆꯨꯔꯨꯞ ꯆꯤꯡꯉꯒ ꯄꯩꯁꯥ ꯀꯩꯅꯣ ꯇꯧꯋꯦ ꯃꯇꯦꯡ ꯄꯥꯡꯕꯤꯌꯨꯌꯦ
ꯆꯨꯔꯨꯞꯇꯤ ꯑꯗꯨꯝ ꯊꯥꯗꯣꯛꯇꯕ
ꯊꯥꯗꯣꯛꯇ꯭ꯔꯦ ꯊꯥꯗꯛꯇ꯭ꯔꯦ ꯑꯗꯨꯒ ꯃꯌꯥꯒꯁꯨ ꯈꯤꯒꯠꯂꯤꯌꯦ
ꯍꯦꯁ ꯃꯥꯁꯦ ꯄꯨꯔꯥ ꯃꯩꯈꯨ ꯀꯥꯕꯒꯥ ꯂꯩꯕꯅꯦꯕ ꯑꯗꯨꯗꯤ
ꯍꯣꯏꯅꯦ
ꯃꯩꯈꯨ ꯀꯥꯝꯔꯒꯥ ꯅꯪ ꯂꯉꯣꯟꯗ ꯄꯩꯁꯥ ꯅꯤꯔꯛꯄ ꯋꯥꯅꯦꯕ
ꯎꯝ ꯑꯦꯛꯇꯤꯡꯗꯣ ꯈꯔ ꯐꯖꯍꯜꯂꯨ ꯍꯥꯏꯕꯅꯤꯗꯥ ꯃꯥꯁꯨ ꯄꯩꯁꯥꯗꯣ ꯀꯩꯅꯣ ꯇꯧꯔꯗꯤ ꯅꯤꯒꯦ ꯍꯥꯏꯔꯗꯤ ꯑꯦꯛꯇꯤꯡꯗꯤ ꯍꯣꯏ
ꯃꯥꯅ ꯍꯥꯏꯔꯤꯁꯦ ꯄꯨꯔꯥ ꯐꯤꯂꯝꯒꯤ ꯁꯨꯇꯤꯡꯒꯤꯅꯦ ꯃꯥꯅ ꯇꯧꯔꯤꯁꯦ ꯑꯗꯨꯗꯤ
ꯎꯝ ꯃꯥꯅꯦ ꯐꯤꯂꯝꯒꯤꯅꯦ
ꯌꯥꯝ
ꯍꯤꯔꯣ ꯀꯨꯃꯤꯔꯥ ꯈꯪꯗꯦ
ꯍꯦꯔꯣ ꯍꯦꯔꯣ ꯑꯦꯛꯇ꯭ꯔꯦꯁ ꯐꯥꯅꯕ ꯇꯧꯕ ꯃꯑꯣꯡꯗꯨꯅꯤꯗ ꯃꯣꯏꯅ ꯇꯧꯔꯤꯁꯦ
ꯎꯝ ꯑꯗꯨ ꯃꯇꯥꯡꯗꯨꯗ ꯑꯩꯁꯨ ꯕꯦꯠꯅꯤ ꯑꯣꯟ ꯑꯣꯜꯂꯨꯔꯦ ꯕꯦꯠꯅꯤꯒꯤ ꯔꯣꯜꯗꯣ ꯑꯃꯨꯛ ꯂꯧꯔꯦꯍꯦ
ꯀꯥꯏꯗꯦ ꯀꯥꯏꯗꯦ ꯁꯨꯇꯤꯡꯅꯤꯅꯀꯣ
ꯍꯣꯏ ꯁꯨꯇꯤꯡꯅꯤꯅ ꯑꯩꯈꯣꯏꯁꯨ ꯄ꯭ꯔꯦꯛꯇꯤꯁ ꯇꯧꯔꯤꯕꯅꯦꯕ
ꯎꯝ
ꯃꯣꯏꯅ ꯑꯁ ꯃꯣꯏꯅꯒ ꯏꯝꯄ꯭ꯔꯦꯁ ꯇꯧꯔ ꯏꯝꯄ꯭ꯔꯦꯁ ꯑꯣꯏꯔꯒ ꯁꯤꯒꯤ ꯐꯤꯂꯝ ꯀꯨꯝꯕꯤꯌꯨ ꯈꯣꯠꯄꯤꯌꯨ ꯑꯗꯨꯃꯥꯏꯅꯒ ꯑꯩꯈꯣꯏꯗꯒ ꯇꯧꯔꯛꯑꯗꯤ ꯑꯁ ꯍꯣꯏ ꯍꯣꯏ ꯍꯣꯏ ꯍꯥꯏꯒꯗꯕ ꯉꯥꯏꯔꯦꯕ
ꯌꯥꯝ ꯆꯨꯝꯕ ꯋꯥꯔꯤꯅꯤ ꯅꯪ ꯍꯥꯏꯔꯛꯄꯁꯤꯗꯤ
ꯎꯝ
ꯂꯥꯟꯕ ꯃꯥꯐꯥꯎ ꯌꯔꯛꯇꯦꯍꯦ
ꯍꯣꯏꯅꯦ ꯑꯩꯈꯣꯏꯅꯕꯨ ꯉꯥꯏꯍꯥꯛꯄꯣ ꯀꯔꯤ ꯑꯔꯥꯟꯕ ꯌꯥꯎꯒꯦ
ꯂꯥꯟꯗꯦ ꯑꯁꯦꯡ ꯑꯁꯦꯡꯕꯥ ꯉꯥꯛꯇꯅꯤ ꯅꯪꯅꯥ ꯇꯧꯊꯣꯔꯛꯄꯁꯤꯗꯤ
ꯎꯝ
ꯅꯪ ꯅꯪ ꯈ꯭ꯋꯥꯏ ꯅꯪ ꯄꯨꯟꯁꯤꯗꯨꯀꯣ
ꯑꯧ
ꯈ꯭ꯋꯥꯏꯗꯒꯤ ꯅꯣꯛꯅꯤꯡꯕ ꯋꯥꯔꯤ ꯑꯃ ꯇꯥꯕꯒꯨꯝꯕ ꯂꯩꯔꯗꯤ ꯂꯤꯔꯛꯑꯣꯅꯦ ꯑꯩꯁꯨ ꯍꯥꯏꯐꯦꯠ ꯇꯥꯔꯒ ꯅꯣꯛꯃꯤꯟꯅꯁꯤꯅꯦ
ꯑꯩꯈꯣꯏꯗꯤ ꯑꯩꯅ ꯈ꯭ꯋꯥꯏꯗꯒꯤ ꯅꯣꯛꯅꯤꯡꯕ ꯍꯥꯏꯕꯁꯦ
ꯎꯝ ꯍꯥꯏꯌꯣ ꯍꯥꯏꯌꯣ
ꯑꯄꯪꯕ ꯃꯤꯅ ꯊꯤ ꯆꯥꯏ ꯍꯥꯏꯕꯗꯨꯅꯦ ꯑ
ꯑꯩ ꯋꯥꯔꯤ ꯑꯃ ꯂꯤꯕꯤꯌꯨꯔꯥ
ꯍꯣꯏꯅꯦ ꯂꯤꯔꯛꯑꯣꯅꯦ
ꯅꯣꯡ ꯃꯥꯁꯦ
ꯎꯝ
ꯅꯨꯄꯥ ꯑꯃꯁꯦ ꯌꯣꯡꯆꯥꯛ ꯍꯨꯔꯥꯟ ꯅꯤꯡꯕ ꯃꯥꯜꯂꯦꯕ
ꯑꯣ ꯑꯣ
ꯌꯣꯡꯆꯥꯛ ꯍꯨꯔꯥꯟꯒꯦ ꯍꯥꯏꯅ ꯎ ꯄꯥꯟꯕꯤꯗꯣ ꯀꯥꯔꯦꯕ ꯌꯣꯡꯆꯥꯛꯒꯤ ꯄꯥꯝꯕꯤꯗ
ꯎꯝ
ꯀꯥꯔꯒ ꯃꯥꯁꯦ ꯌꯣꯡꯆꯥꯛ - ꯇꯣ ꯂꯧꯔꯒꯦ ꯍꯥꯏꯅ ꯃꯈꯨꯠꯅ ꯆꯤꯡꯉꯒ ꯂꯥꯝꯃꯒ ꯂꯩꯔ ꯃꯥꯜꯂꯦ ꯑꯗꯣ ꯃꯄꯨꯗꯤ ꯂꯥꯛꯑꯦꯕ ꯂꯝꯕꯤꯗ ꯍꯣꯏꯠ ꯀꯅꯥꯅꯣ ꯑꯩ ꯌꯣꯡꯆꯥꯛ ꯍꯨꯔꯥꯜ ꯂꯤꯕꯗꯨ ꯍꯥꯏꯔꯤꯕ ꯃꯄꯨꯗꯨꯅ
ꯍꯥ
ꯍꯨꯔꯥꯟꯕ ꯅꯨꯄꯥꯗꯅ ꯀꯔꯤ ꯈꯨꯝꯂꯛꯀꯦ ꯍꯥꯏꯔꯒ ꯃꯊꯛꯇ ꯂꯩꯕ ꯅꯨꯄꯥꯗꯨꯅ ꯑꯩ ꯃꯄꯨꯅꯦ ꯍꯥꯏꯅ ꯈꯨꯝꯃꯦ ꯍꯥꯏ
ꯍ
ꯑ ꯑꯥꯗꯨꯗꯥꯒꯤꯗꯤ ꯃꯄꯨꯅ ꯃꯄꯨꯗꯤ ꯑꯩꯅꯤꯅꯦ ꯍꯥꯏꯔꯒ ꯃꯊꯛ - ꯇ ꯂꯩꯕ ꯅꯨꯄꯥꯗꯨꯅ ꯁꯤꯗꯗꯤꯅꯦ ꯄꯣꯠ ꯍꯨꯔꯥꯟꯕ ꯌꯥꯗ꯭ꯔꯤꯁꯦ ꯍꯥꯏꯅ ꯀꯨꯝꯃꯦ ꯍꯥꯏ
ꯃꯄꯨ ꯅꯠꯇꯕ ꯃꯤꯅ ꯃꯥ - ꯄꯨ ꯁꯥꯅꯤꯡꯕ ꯍꯥꯏꯕꯗꯨꯅꯦꯕ ꯃꯥꯒꯤꯗꯣ
ꯑꯗꯨꯅꯤ ꯑꯗꯨꯅꯤ
ꯃꯥꯁꯨ ꯍꯨꯔꯥꯟꯒꯦ ꯍꯥꯏꯔꯗꯤ ꯍꯨꯏ ꯍꯨꯏ ꯍꯧꯗꯣꯡꯒꯤ ꯃꯈꯣꯟꯗꯣ ꯊꯣꯛꯍꯜꯂꯣ
ꯎꯗꯕ ꯃꯐꯝꯗ ꯂꯩꯔꯣ ꯅꯠꯇ꯭ꯔꯣ ꯃꯥꯗꯤ ꯄꯨꯔꯥ ꯂꯝꯍꯥꯡꯗꯅꯦꯕ ꯃꯥꯅ ꯇꯧꯔꯤꯗꯣ
ꯎꯝ ꯑꯗꯨꯗꯤ ꯃꯥ ꯃꯥꯅ ꯇꯧꯔꯤ ꯃꯤꯌꯥꯝꯗ ꯂꯣꯏꯅ ꯐꯦꯜ ꯑꯣꯏꯒꯗꯕꯅꯦꯕ
ꯑꯣꯅꯣꯞ ꯑꯃꯨꯕ ꯎꯞꯂꯒ ꯅꯨꯡꯊꯤꯟꯗ ꯂꯝꯄꯥꯛꯇ ꯊꯤ ꯐꯥꯏ ꯍꯥꯏꯖꯤꯟꯕꯗꯣ ꯒꯨꯝꯕꯅꯦꯕ
ꯑꯣꯏ
ꯃꯝ ꯃꯦ ꯍꯥꯏꯅꯀꯣ
ꯍꯣꯏ ꯑꯩꯈꯣꯏꯅꯕꯨ ꯍꯨꯔꯥꯜꯂꯗꯤ ꯑꯁ ꯃꯈꯣꯟꯒ ꯑꯝꯇ ꯊꯣꯛꯍꯜꯂꯣꯏꯗ
ꯃꯄꯨꯅ ꯂꯥꯎꯔꯛꯑꯁꯨ ꯎꯐꯛ ꯗꯧꯅ ꯅꯞꯂꯒ ꯂꯩꯒꯅꯤ ꯑꯩꯈꯣꯏꯗꯤ
ꯎꯝ ꯐꯛꯂꯥꯡꯗ ꯀꯣꯀ꯭ꯔꯣꯆ ꯅꯞꯄꯗꯧꯅ ꯅꯞꯀꯗꯕ ꯅꯄꯒ ꯂꯩꯗꯨꯏꯅꯦꯕ
ꯑꯗꯨꯅꯤ ꯅꯪ ꯉꯁꯤ ꯅꯁꯥꯁꯦ ꯌꯥꯝ ꯌꯥꯡꯕꯒꯨꯝ ꯇꯧꯋꯤꯀꯣ ꯋꯥꯔꯤꯁꯦ ꯅꯪ ꯁꯥꯕ ꯌꯥꯝ ꯇꯥꯕ ꯅꯨꯡꯉꯥꯏꯀꯣ ꯌꯪ ꯌꯥꯪ ꯇꯧꯋꯤꯀꯣ
ꯍꯣꯏꯅꯦ ꯉꯁꯤꯁꯦ ꯃꯦꯁꯤꯒꯤ ꯃꯦꯁꯅꯦ ꯍꯥꯏꯔꯨ ꯆꯩꯩ ꯍꯛꯆꯥꯡꯒꯁꯦ ꯌꯦ ꯌꯦꯡ ꯌꯦ ꯂꯥꯎꯔꯛꯏꯅꯤꯅꯦ
ꯌꯥꯏꯅꯤ ꯌꯥꯏꯅꯤ ꯑꯩꯗꯤ ꯅꯪꯕꯨ ꯆꯤꯊꯔꯝꯃꯤꯅ ꯑꯁꯨꯛ ꯅꯨꯡꯉꯥꯏꯕ ꯈꯣꯟꯖꯦꯜꯁꯦ ꯑꯩ ꯅꯪꯕꯨ ꯆꯤꯊꯔꯝꯅꯤ ꯌꯥꯝ ꯅꯨꯡꯉꯥꯏ ꯑꯩꯅ ꯊꯤꯔꯛꯄꯗ ꯅꯪ ꯀꯥꯏꯗ ꯂꯣꯟꯂꯨꯒꯦ ꯍꯥꯏꯕꯅꯤꯗ ꯉꯁꯥꯏꯗꯒꯤ
ꯍꯣꯏꯅꯦ ꯑꯍꯥꯟꯕ ꯋꯥꯔꯤ ꯁꯥꯟꯅꯕꯗꯨꯗꯤꯗꯤ ꯁꯥꯟꯅꯕꯗꯗꯤ ꯅꯪ ꯑꯩꯒꯤ ꯈꯣꯟꯖꯦꯜꯁꯤ ꯅꯪ ꯈꯪꯕ ꯉꯝꯗ꯭ꯔꯦꯕ ꯍꯧꯖꯤꯛꯇꯅꯦꯕ ꯈꯪꯉꯤꯖꯦ ꯅꯪꯅ
ꯑꯩꯁꯨ ꯈꯪꯗꯦ ꯅꯪꯁꯨ ꯈꯪꯗꯦ ꯅꯠꯇ꯭ꯔꯣ
ꯍꯣꯏꯅꯦ
ꯑꯩ ꯅꯪ ꯄ꯭ꯔꯣꯐꯥꯏꯟ ꯌꯦꯡꯕꯗꯐꯥꯎ ꯑꯩ ꯈꯪꯕ ꯉꯝꯗꯕꯅꯦ
ꯍꯣꯏ ꯑꯁ ꯄ꯭ꯔꯣꯐꯥꯏꯜꯒꯤ ꯐꯣꯇꯣꯗꯤ ꯐꯖꯕꯅꯤꯍꯦ ꯍꯦꯁ
ꯐꯖꯕꯅꯦ ꯐꯖꯕꯅꯦ ꯑꯁꯦꯡꯕꯗꯁꯨ ꯐꯖꯕꯅꯦ
ꯐꯖꯕꯒꯤꯅꯦꯕ ꯅꯪꯅ ꯑꯩ ꯈꯪꯕ ꯉꯝꯗ꯭ꯔꯤꯁꯦ
ꯑꯗꯨ ꯍꯥꯏ ꯇꯔꯦ ꯀꯣ
ꯍꯣꯏꯅꯦ ꯑꯇꯣ ꯅꯡꯗꯤ ꯍꯥꯞ ꯑꯪ ꯅꯪꯗꯤ ꯍꯥꯞꯇꯕꯅꯤꯅ ꯑꯩꯗꯤ ꯈꯪꯗ꯭ꯔꯦꯕ
ꯑꯣ ꯑꯩ ꯍꯥꯞꯇ꯭ꯔꯦꯀꯣ ꯑꯩꯅ ꯑꯩ ꯏꯊꯟꯇꯒꯤ ꯍꯞ ꯑꯩ ꯏꯊꯥꯟꯇꯒꯤ ꯂꯩꯁꯇ꯭ ꯑꯝꯇ ꯍꯥꯞꯄꯀꯣ
ꯑꯣ ꯍꯥꯏꯁ ꯈꯣꯏꯁꯨ ꯀꯟꯇꯦꯛ ꯂꯤꯁꯇ ꯌꯥꯎꯕ ꯌꯥꯏꯗ
ꯌꯥꯔꯅꯤꯅ ꯁꯖꯤꯛꯇꯤ ꯅꯪꯁꯨ ꯌꯥꯎꯔꯦ ꯃꯤꯇꯣꯞ ꯅꯠꯇꯗꯤ ꯀꯩꯅꯣ
ꯍꯣꯏꯅꯦ ꯑꯁꯨꯛ ꯌꯥꯝ ꯅꯛꯅꯔ ꯀꯥꯟꯁꯤꯗ ꯃꯤꯇꯣ ꯑꯣꯏꯗꯤ ꯏꯁ ꯇꯃꯣꯏ ꯀꯥꯏꯔꯅꯤꯍꯦ
ꯑꯃꯈꯛꯇ ꯑꯣꯏꯔꯕꯅꯤ ꯍꯧꯖꯤꯛꯇꯤ
ꯍꯣꯏꯅꯤ
ꯅꯪꯅ ꯀꯟꯇꯦꯛ ꯑꯩꯅ ꯀꯟꯇꯦꯛ ꯑꯗꯨꯝ ꯁꯦꯞ ꯇꯧꯔꯗꯤ ꯑꯩ ꯎꯔꯅꯤ ꯅꯪꯁꯨ ꯑꯩꯁꯨ
ꯎꯝ ꯑꯗꯨꯝ ꯈꯔ ꯈꯔ ꯎꯍꯟꯅꯁꯦꯗ
ꯍꯣꯏ ꯏꯕꯥꯅꯤ ꯉꯁꯥꯏꯗꯨꯖꯨ ꯁꯥꯗꯤ ꯁꯥꯅꯩꯅꯀꯣ
ꯍꯣꯏ ꯁꯥꯟꯅꯕꯗꯨ ꯑꯩꯁꯨ ꯅꯪ ꯀꯅꯥꯅꯣ ꯈꯪꯍꯧꯗ꯭ꯔꯦ ꯅꯝꯕꯔꯁꯤ ꯌꯥꯎꯅꯗꯕꯅꯤꯅꯀꯣ
ꯑꯩꯁꯨ ꯅꯝꯕꯔ ꯑꯩ ꯅꯝꯕꯔ ꯁꯦꯚ ꯇꯧꯗꯦꯕ ꯑꯩꯁꯨ
ꯎꯝ꯫
ꯈꯪꯅꯗꯕꯅꯤꯅ ꯀꯣ ꯁꯦꯞꯇꯣ ꯄꯪꯇꯧ ꯇꯧꯁꯤꯟꯕꯁꯨ ꯅꯨꯡꯉꯥꯏꯇꯦ ꯍꯥꯏꯅ ꯑꯩ ꯁꯦꯞ ꯇꯧꯁꯤꯟꯗꯦꯕ
ꯑꯥ ꯁꯨꯝ ꯉꯍꯥꯛ ꯉꯍꯥꯛꯀꯤ
ꯑꯗꯨꯝ ꯐꯥꯎꯅꯕ ꯑꯣꯏꯕꯅꯤꯅꯀꯣ
ꯍꯣꯏ ꯑꯗꯨꯒꯤ ꯈꯪꯅꯕ ꯃꯁꯦꯟ ꯑꯣꯏꯔꯗꯤ ꯐꯩꯗꯅ
ꯎꯃ
ꯑꯗꯨꯁꯨ ꯅꯠꯇꯕꯅꯤꯅ ꯀꯣ ꯌꯥꯝ ꯅꯨꯡꯉꯥꯏꯇꯦ ꯃꯣꯏꯁꯨ ꯃꯥ ꯃꯥꯒꯤ ꯂꯝꯕꯤ ꯍꯥꯏꯕꯗꯤ ꯋꯥꯈꯜꯂꯣꯟ ꯇꯣꯡꯉꯥꯜꯂꯦꯗ ꯀꯣ ꯑꯩꯈꯣꯏꯁꯨ ꯋꯥꯈꯜꯂꯣꯟ ꯇꯣꯡꯉꯥꯜꯂꯦ ꯆꯪꯉꯤꯕꯁꯦ ꯃꯔꯝ ꯃꯔꯝ ꯑꯃꯒꯤ ꯆꯪꯕꯅꯤꯅꯀꯣ ꯑꯗꯨꯒꯤ
ꯑꯣ
ꯈꯟꯅꯗꯦꯕ ꯍꯥꯏꯅ ꯑꯗꯣꯞꯄꯥ ꯃꯥꯜꯂꯦ ꯃꯤꯁꯤꯡꯁꯦ
ꯎꯝ ꯂꯥꯏꯐ ꯇꯥꯏꯝꯒꯤ ꯑꯣꯏꯗꯕ ꯑꯁ ꯅꯕꯦꯝꯃꯥ ꯑꯩꯁꯦ ꯊꯕꯛ ꯑꯃꯨꯛ ꯆꯠꯀꯗꯕ ꯂꯩꯌꯦꯅꯦ
ꯑꯌꯨꯛꯇ
ꯑꯌꯨꯛ ꯎꯝ ꯑꯌꯨꯛ ꯄꯨꯡ ꯀꯩꯅꯣꯗ ꯇꯔꯨꯛ ꯄꯨꯡ ꯃꯥꯄꯟ ꯑꯗꯥꯏꯗ
ꯑꯥꯎ
ꯊꯕꯛ ꯆꯠꯀꯗꯕ ꯂꯩꯅꯦ
ꯅꯪ ꯃꯉꯥꯏꯔꯤꯅꯦꯍꯦ ꯇꯧꯔꯤꯁꯦ
ꯑꯁ ꯍꯧꯖꯤꯛꯀꯥꯟꯁꯤꯗꯅꯦ ꯄꯥꯡꯒꯜ ꯀꯜꯂꯤꯉꯩꯁꯤꯅ ꯑꯈꯣꯏꯅ ꯇꯥꯟꯕ ꯌꯥꯕ ꯇꯥꯜꯍꯧꯗ꯭ꯔꯗꯤꯅꯦ ꯍꯌꯦꯡ ꯍꯅꯨꯔꯀꯥꯟꯗ ꯍꯩ ꯍꯟꯅꯨꯕꯤ ꯅꯪ ꯑꯗꯨ ꯇꯧꯋꯤ ꯅꯪ ꯑꯗꯥ ꯇꯧꯋꯤ ꯀꯥꯏꯅ ꯇꯧꯔꯛꯑꯗꯤ ꯏꯁ ꯏꯃꯥꯏ ꯕꯦꯝꯃ
ꯂꯣꯏꯔꯦ ꯑꯩꯈꯣꯏꯗꯤ ꯅꯠꯇ꯭ꯔ
ꯗꯤ ꯂꯣꯏꯔꯦ ꯀꯥꯎ ꯀꯥꯎꯊꯦꯛꯔꯗꯤ ꯑꯩꯈꯣꯏꯗꯤ ꯑꯗꯨꯝ ꯇꯥꯔ ꯂꯩꯔꯦꯕ
ꯆꯨꯝꯃꯦ ꯆꯨꯝꯃꯦ
ꯑꯗꯨꯅ ꯍꯥꯛꯆꯪ ꯌꯪ ꯌꯪ ꯌꯪ ꯄꯨꯞ ꯄꯨꯞ ꯂꯥꯎꯔꯤ ꯉꯟꯁꯤꯗꯅꯦ ꯃꯌꯥꯝ ꯇꯥꯜꯍꯧꯕ
ꯅꯪ ꯋꯥꯈꯜꯂꯣꯟꯗ ꯑꯩ ꯌꯥꯝ ꯌꯥꯅꯤꯡꯉꯤꯅꯦ ꯌꯥꯏꯅꯦ ꯅꯪ ꯋꯥꯈꯜꯂꯣꯟꯗꯣ ꯌꯥꯝ ꯆꯨꯝꯃꯤꯅꯦ
ꯃꯤꯒꯤ ꯃꯈꯥꯗ ꯂꯩꯗꯣꯏ ꯁꯔꯨꯛꯄꯨꯗꯤ ꯏꯁꯥꯒꯤꯅ ꯇꯧꯕꯗꯨꯅ ꯍꯦꯟꯅ ꯐꯩꯌꯦꯕ
ꯑꯗꯨꯁꯨ ꯆꯨꯝꯃꯤ ꯃꯤꯒꯤ ꯃꯤꯒꯤ ꯃꯈꯥꯗ ꯂꯩꯒꯗꯧꯕ ꯁꯔꯨꯛꯄꯨꯗꯤ ꯍꯣꯏ ꯃꯇꯝ ꯈꯔꯕꯨꯗꯤ ꯂꯩꯔꯝꯕ ꯌꯥꯏ ꯑꯗꯨ ꯔꯨꯛ ꯍꯌꯦꯡꯋꯥꯏ ꯃꯄꯨ ꯑꯣꯏꯅ ꯇꯧꯕꯗꯀꯣ ꯑꯩꯈꯣꯏꯅ ꯃꯄꯨ ꯑꯣꯟꯕꯗꯣ ꯃꯔꯨꯗꯤ ꯑꯗꯨꯅꯤ ꯃꯤ ꯃꯈꯥꯗ ꯍꯥꯟꯅ ꯂꯩꯔꯛꯄ ꯉꯥꯛꯇꯅꯤ ꯅꯠꯇ꯭ꯔꯣ
ꯍꯣꯏ ꯃꯤ ꯃꯈꯥꯗꯒꯤ ꯈ꯭ꯔꯝ ꯇꯞ ꯇꯞ ꯇꯞꯅ ꯑꯗꯨꯝ ꯂꯩꯔ ꯂꯩꯔꯒ ꯑꯈꯣꯏꯒꯤ ꯎꯝ ꯑꯈꯣꯏꯁꯨ ꯀꯔꯤ ꯍꯥꯏꯅꯤ ꯎꯝ ꯑꯩꯈꯣꯏꯒꯤ
ꯁꯤꯖꯤꯟꯅꯕ ꯉꯝꯗꯕ ꯃꯇꯥꯡ ꯌꯥꯎꯔꯛ ꯀꯅꯤꯕ ꯑꯗꯨ ꯃꯇꯥꯡꯗꯅꯦ ꯑꯈꯣꯏꯅ ꯑꯃꯨꯛ ꯂꯦꯞꯇꯣꯏꯁꯦ
ꯅꯪ ꯌꯥꯝ ꯍꯩ ꯁꯤꯡꯉꯦꯀꯣ ꯐꯥꯒꯤ ꯅꯠꯇꯦꯀꯣ
ꯍꯩꯔꯕꯅꯤ ꯑꯩꯁꯦ ꯑꯉꯥꯡ ꯅꯠꯇ꯭ꯔꯕꯅꯤ ꯍꯦ
ꯍꯟꯒ꯭ꯔꯕꯅꯤ ꯅꯪꯁꯦ ꯌꯥꯔꯕꯅꯤ ꯍꯥ
ꯎꯝ
ꯌꯥꯏ ꯌꯥꯏ ꯑꯩꯅ ꯌꯥꯏ ꯑꯩꯅ ꯌꯥꯏ ꯍꯥꯏꯔꯗꯤ ꯂꯣꯏꯅ ꯌꯥꯔꯕꯅꯤ
ꯍꯣꯏꯅꯦ ꯅꯪꯅꯕꯨ ꯌꯥꯔꯦꯅ ꯑꯦꯄ꯭ꯔꯨꯐ ꯄꯤꯔꯕ ꯑꯁ ꯂꯣꯏꯔꯦ
ꯂꯣꯏꯔꯦ ꯋꯥ ꯂꯣꯏꯔꯦ ꯑꯗꯨꯗꯒꯤ
ꯋꯥ ꯂꯣꯏꯔꯦꯝ
ꯅꯪ ꯅꯪ ꯍꯌꯦꯡ ꯋꯥꯏ ꯀꯩꯅꯣꯝꯃ ꯇꯧꯔꯛꯀꯅꯤꯀꯣ ꯁꯣꯏꯗ꯭ꯔꯕꯅꯤ
ꯇꯧꯒꯅꯤꯅ ꯂꯦꯞꯄꯤꯕ ꯃꯤ ꯃꯤꯁꯛ ꯑꯃꯅꯦ ꯊꯧꯅꯥ ꯄꯥꯡꯒꯜ ꯂꯩꯕꯤ꯫
ꯅꯊꯧꯅꯥꯗꯣ ꯑꯩ ꯐꯥꯖꯅ ꯎꯌꯦꯅꯦ꯫
ꯍꯣꯏ ꯊꯧꯅꯥꯗꯣ ꯂꯦꯞ ꯂꯦꯞꯇꯅ ꯆꯠꯂꯨ ꯍꯥꯏꯕꯗꯨ
ꯌꯥꯏ ꯌꯥꯏ ꯅꯅꯥꯎꯅ ꯅꯨꯄꯥꯗꯤ ꯀ꯭ꯂꯥꯁ ꯆꯠꯄ꯭ꯔꯣ ꯀꯃꯥꯏꯟ ꯇꯧꯒꯦ
ꯈꯪꯗ꯭ꯔꯦꯗ ꯏꯅꯥꯎ ꯅꯨꯄꯥꯁꯨꯅꯤ ꯈꯪꯉꯤꯗꯨꯅꯤ꯫ ꯍꯣ ꯃꯥꯁꯨ ꯐꯣꯟ ꯑꯗꯨꯝ ꯉꯥꯎꯔ ꯂꯩꯔꯦꯅꯦ꯫
ꯃꯥꯁꯨ ꯑꯁꯤ ꯑꯩꯈꯣꯏ ꯃꯔꯛꯇ ꯌꯥꯎꯕ꯭ꯔꯣ꯫
ꯌꯥꯎꯗꯕꯅꯤ꯫
ꯌꯥꯎꯗꯦ꯫
ꯎꯝ ꯃꯥꯅ ꯉꯥꯎꯔꯤꯁꯤꯅꯦ ꯐꯣꯟꯗ꯫ ꯇ꯭ꯔꯥꯡ ꯇꯥꯡ ꯇꯥꯡ ꯇꯥꯡ ꯇꯥꯡ ꯇꯥꯡ ꯫
ꯄꯨꯡ ꯌꯩꯕꯗꯅꯦꯕ ꯅꯪꯗꯤ ꯉꯥꯎꯗ꯭ꯔꯣ ꯑꯗꯨꯗ꯫
ꯑꯈꯣꯏꯅ ꯌꯨ ꯍꯦꯞ
ꯅꯪꯅ ꯁꯤꯌꯨꯡꯁ ꯁꯤꯌꯨꯡꯁ꯫ ꯌꯥꯏ ꯌꯥꯏ꯫ ꯃꯈꯣꯟ ꯇꯣꯉꯥꯟꯕ ꯋꯥꯅꯤ ꯃꯥ ꯃꯥꯒꯤ ꯏꯁ ꯃꯤꯁꯟꯗꯤ ꯑꯃ ꯑꯃꯈꯛꯇꯅꯤ ꯅꯠꯇ꯭ꯔꯥ꯫
ꯍꯣꯢ ꯃꯤꯁꯟꯗꯤ ꯑꯃ ꯈꯠꯇꯅꯦ꯫
ꯗꯨꯅꯦ ꯃꯈꯣꯟꯗ ꯈꯤꯇꯪ ꯇꯣꯡꯉꯥꯟꯕꯥꯒꯤ
ꯑꯁ ꯃꯥꯅꯕꯨ ꯁꯥꯟꯅꯕ ꯍꯧꯔꯕ ꯃꯃꯤꯠ ꯂꯥꯎ ꯃꯃꯤꯠꯀꯁꯦ ꯂꯥꯎꯔꯛꯄꯒ ꯃꯆꯤꯟ ꯑꯃꯨꯛ ꯆꯤꯛ ꯆꯤꯛꯄꯋꯣ ꯏꯁ ꯏꯃꯥꯏꯕꯦꯝꯃ꯫
ꯅꯪꯅ ꯇꯧꯕ ꯃꯇꯝꯗꯗꯤ꯫
ꯑꯩꯅ ꯇꯧꯕ ꯃꯇꯝꯗꯅ ꯃꯥꯅ ꯑꯃꯨꯛ ꯌꯦꯡꯉ ꯀꯔꯤꯅꯣ ꯅꯪꯅ ꯇꯧꯔꯤꯗꯨꯕꯣ ꯅꯠꯆꯤꯟ ꯀꯗꯣ ꯄꯩꯔ